ꯍꯜꯂꯣ
ꯎꯝ ꯇꯥꯖꯕ꯭ꯔꯥ
ꯍꯥꯥ
ꯇꯥꯕ
ꯑꯥ ꯇꯥꯏ ꯇꯥꯏ ꯅꯨꯡꯉꯥꯏꯔꯤꯕ꯭ꯔꯣ
ꯍ ꯅꯨꯡꯉꯥꯏ ꯑꯃꯗꯤꯗꯤ
ꯉꯔꯤꯦꯗ ꯑꯩꯁꯨ ꯔꯤ ꯊꯕꯛ ꯇꯧꯔꯣꯏ ꯂꯩꯕ꯭ꯔꯣ
ꯑꯁ ꯁꯕꯖꯦꯤ ꯑꯗꯨꯝ ꯁꯅꯥꯕꯅꯤꯗ
ꯑ ꯍꯣꯏ ꯆꯔꯦꯗꯥ
ꯀꯔꯤꯨꯝ ꯃꯊꯦꯜ ꯆꯥꯔꯦ
ꯑꯁꯤꯁꯤꯗꯤ ꯑꯩꯋꯥꯏꯗꯥꯎ ꯆꯥꯔꯦ
ꯑꯁ ꯗꯥꯎꯁꯨ ꯑꯍꯥꯎꯕ ꯉꯥꯛꯇ꯭ꯅꯤꯩꯗ
ꯍꯥꯎ ꯇꯦꯗ ꯑꯩꯈꯣꯏ ꯑꯉꯥꯡꯁꯤꯡꯅ ꯆꯥꯅꯤꯡꯕꯒꯤ ꯈꯨꯗꯣꯡ ꯆꯥꯕꯅꯤ
ꯑꯉꯥꯡꯁꯤꯡꯒꯤ ꯈꯜꯂꯒ ꯊꯣꯡꯕ ꯃꯥꯜꯂꯦ ꯑꯗꯨꯗꯤ
ꯃꯗꯨꯅꯤ ꯅꯣꯡ ꯁꯥꯕ꯭ꯔꯥ
ꯍꯥ
ꯅꯣꯡ ꯁꯥꯕ꯭ꯔꯣ ꯅꯣꯏꯗꯨꯁꯨ
ꯎꯝ ꯁꯥꯗꯦ ꯉꯁꯤꯗꯤ
ꯑꯣ ꯅꯣꯡ ꯆꯨꯕ꯭ꯔꯥ
ꯅꯣꯡꯁꯨ ꯆꯨꯕꯗ ꯑꯗꯨꯝ ꯀꯔꯤ ꯍꯥꯏꯁꯤꯗ ꯅꯣꯔꯃꯦꯜꯗ ꯃꯤꯗꯥꯗ ꯂꯩ ꯅꯨꯡꯁꯨ ꯇꯥꯅꯤꯡꯉꯥꯏꯒꯤ ꯂꯩꯑ ꯑꯗꯨꯒ ꯅꯨꯡꯁꯥꯁꯨ ꯊꯅꯤꯡꯉꯥꯏꯒꯤꯗꯤ ꯂꯩ
ꯑ ꯑꯣ
ꯅꯈꯣꯏ ꯃꯐꯝꯗꯗꯤ
ꯁꯅꯣ ꯁꯔꯥꯒꯂꯦ
ꯍꯥ
ꯏꯣ ꯁꯥꯑ
ꯅꯣꯡ ꯁꯥꯔꯤꯕ ꯎꯝ ꯑ
ꯅꯪ ꯌꯥꯝ ꯁꯥꯔꯒꯗꯤ ꯉꯁꯤꯗꯤ ꯌꯨꯝꯗ ꯂꯩꯌꯦꯦꯗ ꯉꯁꯤꯗꯤ ꯄꯨꯣꯊꯒꯦꯅ ꯌꯨꯝꯗ ꯑꯗꯨꯝ ꯂꯩꯌꯦꯦ ꯃꯣꯔꯅꯤꯡꯗꯒꯤ ꯍꯧꯖꯤꯛ ꯐꯥꯎꯕ
ꯑ
ꯗꯨ ꯅꯎꯗ ꯀꯔꯤ ꯁꯥꯎ ꯇꯕ꯭ꯔꯥ
ꯑꯩ ꯉꯁꯤ ꯆꯥꯕꯗꯣ ꯑꯁ ꯑꯠꯁ ꯑꯁ ꯃꯃꯤꯡ ꯑꯩ ꯀꯔꯤꯅ ꯑꯗꯨꯝ ꯑ ꯕꯤꯟꯁ ꯕꯤꯟꯁꯥꯏ
ꯑꯣ ꯍꯧꯥꯎ ꯇ ꯃꯟꯦꯗ ꯅꯪꯒꯤ
ꯑꯍ ꯍꯥꯎꯗ꯭ꯔꯕꯒꯤ ꯑꯗꯨꯝ ꯀꯥꯎꯈ꯭ꯔꯕꯅꯦ
ꯎꯝ ꯑꯩꯒꯤ ꯏꯅꯦꯁꯨ ꯃꯥ ꯂꯩꯔꯤꯅꯦ ꯃꯥꯁꯨꯀꯣ ꯀꯔꯤ ꯀꯔꯤꯅꯣ ꯇꯧꯔꯒ ꯑꯁ ꯍꯧꯖꯤꯛꯇ ꯆꯥꯛ ꯆꯥꯕ ꯂꯣꯏꯔꯁꯨ ꯀꯔꯤ ꯌꯦꯟꯁꯥꯡ ꯆꯥꯕ꯭ꯔꯥ ꯍꯥꯏꯕ ꯀꯥꯟꯗ ꯅꯣꯛꯀꯅꯤ ꯀꯥꯎꯕꯒꯤ ꯀꯣ ꯑꯗꯨꯝ ꯀꯧꯈ꯭ꯔꯕꯅꯤ ꯌꯦꯟꯁꯥꯡꯗꯣ ꯃꯥꯒꯤ ꯋꯤꯛꯅꯦꯁꯁꯦ ꯏꯟꯁꯥꯡ ꯀꯥꯎꯕꯅꯦ ꯍꯥꯏꯌꯦ
ꯏꯟꯁꯥꯡ ꯍꯥꯎꯇꯕꯒꯔ
ꯈꯪꯗꯦ ꯏꯟꯁꯥꯡ ꯍꯥꯎꯇꯕꯒꯤꯔ ꯑꯩꯈꯣꯏꯅ ꯅꯪꯗꯤ ꯏꯟꯁꯥꯡ ꯍꯥꯎꯇꯕ ꯃꯥꯜꯂꯦ ꯍꯥꯏꯔꯁꯨ ꯑꯁ ꯑꯗꯨꯒꯨꯝꯕ ꯅꯠꯇꯦ ꯑꯩꯗꯤ ꯁꯨꯝ ꯀꯥꯎ ꯀꯥꯎꯋꯦꯅꯀꯣ ꯅꯨꯡꯉꯥꯏ ꯍꯞꯇꯥꯡ ꯂꯩꯔꯒꯣ ꯑꯣ ꯑꯣ ꯉ ꯑꯁꯤꯅꯦ ꯍꯥꯏꯔꯒ ꯃꯤꯕꯅꯤꯗ ꯅꯪꯗꯤ ꯀꯔꯤ ꯀꯔꯤ ꯇꯧꯔꯒ ꯂꯩꯕ꯭ꯔꯅꯦ ꯅꯪꯒꯤ ꯅꯣꯏꯁ ꯈꯔ ꯈꯔ ꯂꯥꯛꯑꯦ
ꯑꯩ ꯍꯧꯖꯤꯛ ꯖꯤꯝꯗ ꯂꯩꯕꯒꯤꯅꯦ
ꯖꯤꯃꯗꯥ
ꯍꯣꯏ
ꯑꯣ ꯖꯤꯝ ꯆꯠꯞ꯭ꯔꯣ
ꯍꯣꯏ ꯖꯤꯝ ꯆꯠꯂꯤ
ꯑꯣ
ꯃꯁꯤ ꯅꯨꯡꯊꯤꯟꯗ ꯊꯕꯛ ꯑꯃ ꯂꯩꯕꯒꯤ ꯑꯗꯨꯝꯛ ꯉꯟꯅ ꯆꯠꯃꯦ ꯍꯥꯏꯗꯤ ꯑꯣꯐ ꯇꯧꯔꯒꯗꯤ ꯍꯌꯦꯡꯒꯨꯝꯕ ꯁꯅꯥꯕ ꯅꯨꯡꯉꯥꯏꯇꯕꯀꯣ
ꯑꯣ ꯐꯖꯅ ꯃꯦꯟꯇꯦꯟꯗꯤ ꯇꯧꯔꯝꯒꯅꯤꯅꯦ ꯑꯗꯨꯗꯤ ꯅꯪꯗꯤ
ꯑꯁ ꯕꯣꯗꯤ ꯌꯥꯗꯕꯒꯤ ꯇꯧꯕꯅꯤꯗ
ꯅꯣꯏ ꯃꯟꯕꯒꯤ ꯌꯥꯗꯕꯒꯤ
ꯑꯣ ꯃꯣꯏꯒꯤ ꯗꯥꯏꯠꯁꯨ ꯇꯧꯕ꯭ꯔꯥ
ꯍꯁ ꯑꯩꯗꯤ ꯐꯦꯠꯁꯤ ꯌꯥꯝꯂꯀꯤ ꯇꯥꯎꯗꯦ ꯍꯧꯖꯤꯛꯀꯤꯗ ꯍꯥꯏꯗꯤ ꯑꯩꯒꯤꯗꯤ ꯀ꯭ꯔꯤ ꯍꯥꯏꯁꯤꯔ ꯑꯩꯒꯤ ꯕꯣꯗꯤ ꯋꯦꯠ ꯂꯨꯖ ꯇꯧꯅꯤꯡꯉꯥꯏꯒꯤꯅꯦꯕ
ꯑꯣ
ꯒ꯭ꯌꯥꯟ ꯇꯧꯅꯤꯡꯉꯥꯏꯒꯤꯗꯤ ꯍꯣꯏ ꯆꯥꯒꯅꯤ ꯔꯣꯇꯤꯟꯒꯨꯝꯕꯗ
ꯑꯥ
ꯍꯟꯗꯛꯀꯤ ꯑꯩꯗꯤ ꯑꯗꯨꯒꯨꯝꯕꯗꯤ ꯇꯧꯗꯦ ꯍꯥꯏꯕꯗꯤ ꯈꯔ ꯂꯨꯝꯕꯒꯤꯀꯣ
ꯎꯝ
ꯈꯔ ꯂꯨꯖ ꯇꯧꯔꯗꯤ ꯑꯗꯨꯝ ꯄ꯭ꯔꯣꯇꯤꯟ ꯗꯥꯏꯠ ꯐꯖꯅ ꯃꯦꯟꯇꯦꯟ ꯇꯧꯔꯒ ꯑꯩꯣꯏ ꯇꯧꯒꯅꯤ
ꯑꯥ ꯐꯥꯏꯅꯦ
ꯐꯥꯒꯤꯗꯤ ꯅꯠꯇꯦꯍꯦ
ꯁꯦꯡꯕꯅꯦ ꯅꯨꯡꯉꯥꯏꯕꯁꯤꯡꯗꯤꯀꯣ ꯌꯦꯡꯕ ꯃꯇꯝꯗꯗꯤ ꯅꯨꯡꯉꯥꯏꯕ ꯎꯕ
ꯑꯝ
ꯉꯃꯗꯤ ꯉꯝꯗꯦ ꯁꯦꯡ ꯉꯥꯏ
ꯑ ꯑꯗꯨ ꯅꯪꯅ ꯅꯣꯏ ꯖꯤꯝ ꯈꯔ ꯆꯠꯂꯒ ꯌꯥꯔꯅꯤ
ꯍꯁ ꯍꯣꯏ ꯑꯗꯨꯝ ꯈꯟꯕꯅꯦ ꯑꯗꯨ ꯑꯣꯏꯔꯁꯨ ꯀꯨꯋꯦꯠꯗ ꯌꯦꯡꯂꯒ ꯑꯁ ꯏꯀꯥꯏꯕꯅ ꯃꯤ ꯃꯃꯥꯡꯗ ꯌꯦꯠ ꯎꯅ ꯎꯍꯟꯕ ꯏꯀꯥꯏꯕꯅꯤ
ꯀꯥꯏꯒꯅꯨꯍꯦ ꯃꯤ ꯅꯣꯏꯕꯅ ꯐꯥꯕꯅꯦ
ꯍꯁ ꯅꯣꯏ ꯃꯥꯟꯕꯗꯤ ꯌꯥꯗꯦꯍꯦ
ꯃꯤ ꯅꯣꯏꯏꯕꯁꯤꯡꯕꯨ ꯍꯦꯛ ꯎꯔꯒ ꯑ ꯃꯥꯁꯦ ꯑ ꯌꯥꯝꯅ ꯀꯔꯤꯅꯣ ꯏꯅ ꯈꯨꯟꯕꯅꯦ ꯍꯥꯏꯅ ꯎꯕꯅꯤ
ꯑꯁ ꯋꯥꯔꯦ ꯁꯤꯗꯤꯟꯅꯨꯡꯃꯥꯏꯍꯦ
ꯇꯪꯈ꯭ꯔꯗꯤ ꯃꯤꯅ ꯎꯔꯣ ꯑꯁ ꯑꯁꯤ ꯅꯨꯄꯥꯁꯦ ꯆꯥꯛꯂꯝꯕ ꯃꯥꯜꯂꯦ ꯍꯥꯏꯕꯀꯣ
ꯍꯣꯏ ꯍ ꯃꯤ ꯑꯗꯨꯝ ꯃꯤꯅ ꯑꯗꯨꯝ ꯈꯟꯕ ꯑꯩꯈꯣꯏ ꯅꯣꯏꯕꯁꯤꯡꯗꯤ ꯑꯁ ꯊꯃꯣꯏꯗ ꯁꯣꯛꯄꯒꯤ
ꯑꯗꯨ ꯁ ꯑꯣꯏꯔꯝꯕ ꯌꯥꯏ
ꯍꯣꯏ ꯍꯥꯏꯕꯗꯤ ꯑꯩꯗꯤ ꯆꯍꯤ ꯆꯍꯤ ꯑꯃ ꯑꯅꯤꯗꯒꯤ ꯅꯪꯁꯨꯨꯔꯥ
ꯎꯝ
ꯑ
ꯑꯩꯈꯣꯏꯗꯤ ꯖꯤꯝꯗꯤ ꯆꯠꯇꯦꯗ ꯑꯗꯨ ꯑꯣꯏꯔꯁꯨ ꯑꯦꯛꯁꯔꯁꯥꯏꯁꯇ ꯌꯥꯝ ꯇꯧꯋꯦ ꯑꯔꯂꯤ ꯃꯣꯔꯅꯤꯡꯒ ꯏꯚꯅꯤꯡ ꯏꯗꯀꯣ
ꯑ ꯍ
ꯋꯥꯛꯀꯨꯝꯕ ꯆꯠꯂꯒ ꯄꯥꯔꯛꯀꯨꯝꯕꯗ ꯑꯗꯨꯝ ꯇꯧꯕꯅꯤ ꯍꯧꯖꯤꯛꯇꯤ ꯑꯃꯨꯛꯀ ꯀꯪꯈ꯭ꯔꯔꯤꯗ ꯍꯦꯛ ꯀ꯭ꯂꯥꯁ ꯇꯨꯋꯦꯜꯕ ꯂꯣꯏꯕ ꯍꯧꯀꯥꯟꯗꯀꯣ ꯌꯥꯝ ꯑꯣꯏꯕ
ꯑꯩꯁꯨ ꯆꯍꯤ ꯑꯃ ꯑꯅꯤꯗꯒꯤ ꯑꯗꯨꯝ ꯍꯦꯟꯅ ꯅꯣꯏꯣꯏꯕꯀꯣ
ꯑꯣ
ꯑꯩꯁꯨ ꯑꯩ ꯐꯨꯠꯕꯣꯜ ꯁꯕꯅꯦꯕ ꯁꯕ ꯃꯇꯝꯗꯒꯤ ꯒꯤ ꯑꯩ ꯁꯣꯛꯄꯀꯣ ꯑꯩꯣꯡ
ꯑꯣ
ꯁꯣꯛꯄꯒꯤ ꯂꯩꯅ ꯂꯣꯀꯦꯜꯗ ꯗꯣꯛꯇꯔ ꯑꯃ ꯂꯩꯕꯗꯣ ꯃꯦꯗꯤꯀꯦꯜ ꯗꯣꯛꯇꯔ ꯅꯠꯇꯕ ꯑꯗꯨꯗ ꯌꯦꯡꯕ ꯃꯣꯏꯅ ꯏꯁꯤꯡ ꯂꯨꯝꯕꯗꯣ ꯍꯥꯞꯄ ꯍꯥꯏꯌꯦ ꯃꯤ ꯃꯥꯅ ꯑꯥꯏꯁ ꯀ꯭ꯌꯨꯕꯗꯣ ꯂꯥꯊꯣꯛꯔꯒ ꯑꯥꯏꯁꯇꯣ ꯅꯥ ꯂꯥꯛꯄꯣ ꯍꯥꯏꯌꯦ ꯑꯗꯨ ꯇꯧꯔꯒ ꯑꯩ ꯄꯣꯑꯝꯈ꯭ꯔꯤꯕ ꯑꯩ ꯈꯣꯡꯗꯣ ꯊꯥꯏꯗꯣ ꯅ ꯀꯨꯏꯈ꯭ꯔꯦ ꯊꯥ ꯑꯅꯤ ꯑꯍꯨꯝ ꯁꯨꯔꯦ ꯑꯗꯨꯗꯒꯤ ꯃꯄꯥꯟꯁꯨ ꯍꯥꯏꯕꯗꯤ ꯆꯦꯟꯕꯁꯨ ꯌꯥꯗꯦ ꯑꯗꯨ ꯑꯣꯏꯕꯒꯤ ꯅꯨꯡꯉꯕꯖꯩ ꯍꯦꯟꯒꯠꯈ꯭ꯔꯤꯕ
ꯑ
ꯍꯧꯖꯤꯛꯀꯥꯟꯗꯤ ꯁꯣꯛꯄꯗꯤ ꯀꯔꯤꯁꯨ ꯂꯩꯇꯦ ꯑꯗꯨ ꯑꯣꯏꯔꯁꯨ ꯑꯗꯨ ꯃꯇꯝꯗꯨꯒꯤ ꯅꯨꯡꯉꯥꯏꯕꯒꯤꯀꯣ ꯍꯟꯕ ꯉꯝꯃꯦ ꯑꯗꯨ ꯑꯗꯒꯤ ꯎꯄꯥꯏ ꯍꯩꯇ꯭ꯔꯕꯗꯒꯤ ꯑꯆꯦꯝꯗ ꯍꯥꯎꯔ
ꯑꯣ
ꯍꯥꯏꯕꯗꯤ ꯅꯣꯏꯕ ꯃꯤ ꯑꯣꯏꯗꯕꯒꯤ ꯑꯁꯤ ꯌꯥꯝ ꯂꯨꯝꯕ ꯑꯩ ꯑꯣꯏꯕꯒꯤ ꯑꯁꯤ ꯑꯣꯏꯔꯦ ꯋꯥ ꯑꯗꯨꯅ ꯊꯃꯣꯏꯗꯗꯤ ꯉꯝꯕ ꯍꯛꯆꯥꯡꯗꯗꯤ ꯉꯝꯗꯕ
ꯑꯣ ꯑꯣ ꯈꯉꯦ ꯈꯉꯦ ꯑꯗꯨ ꯅꯪ ꯖꯤꯝ ꯆꯠꯄꯗꯣ ꯀꯣꯏꯈ꯭ꯔꯕ꯭ꯔꯥ
ꯎꯝ ꯀꯨꯏꯗ꯭ꯔꯦ ꯍꯟꯖꯥꯡꯅ ꯍꯥꯎꯕ꯭ꯔꯅꯦ ꯎꯄꯥꯏ ꯂꯥꯏꯗꯕꯒꯤ ꯑꯃꯨꯛ ꯌꯥꯎꯕꯅꯦ ꯑꯗꯨ ꯁꯅꯥꯕꯨꯗꯤ ꯑꯗꯨꯝ ꯐꯨꯠꯕꯣꯜꯗꯤ ꯑꯗꯨꯝ ꯁꯥꯟꯅꯕꯅꯦꯕ ꯑꯗꯨ ꯐꯨꯠꯕꯣꯜꯗꯒꯤ ꯗꯤ ꯍꯦꯟꯅ ꯇꯥꯗꯦꯕ ꯑꯗꯨꯒ ꯍꯥꯏꯕꯤꯗꯤ ꯖꯤꯝ ꯆꯠꯂꯗꯤ ꯆꯥꯕꯁꯨ ꯈꯔ ꯗꯥꯏꯇꯤꯡꯒꯤ ꯁꯔꯨꯛ ꯑꯃ ꯂꯩꯌꯦꯕ
ꯎꯝ
ꯑꯁꯤ ꯆꯥꯔꯗꯤ ꯁꯤ ꯐꯅꯤ ꯁꯤ ꯆꯥꯔꯗꯤ ꯁꯤ ꯌꯥꯔꯔꯣꯏ ꯑꯗꯨꯒꯨꯝꯕꯗ ꯈꯪꯕꯒꯤꯀꯣ ꯑꯣ
ꯑꯣ ꯑꯣ
ꯈꯔꯗꯤ ꯐꯥꯏ
ꯎꯝ ꯍꯣꯏ ꯍꯣꯏ ꯑꯗꯨ ꯅꯅ ꯂꯩꯕꯁꯦ ꯆꯤꯡꯗꯔꯥ ꯑꯁꯤ ꯇꯥꯝꯗꯔꯥ
ꯍꯥꯥ
ꯅꯪꯅ ꯂꯩꯔꯤꯁꯦ ꯁꯤ ꯚꯦꯂꯤꯗꯔ ꯅꯠꯇ꯭ꯔꯒ ꯆꯤꯡꯗ ꯂꯩꯕ꯭ꯔꯥ
ꯀꯦ ꯁꯨꯇꯤ ꯂꯩꯕꯤꯒꯦ
ꯑꯣ ꯑꯣ ꯆ
ꯑꯁ ꯂꯣꯏꯔꯦ ꯌꯨꯝ ꯂꯥꯛꯄꯁꯨ ꯑꯃꯨꯛ ꯍꯟꯅꯤꯡꯗ꯭ꯔꯦꯅꯦ
ꯍꯣꯏ ꯍꯅꯤꯡꯗꯕꯅꯦ ꯅꯪꯁꯨ ꯑꯁꯦꯡꯕꯗꯤ ꯗꯦꯜꯂꯤꯗ ꯂꯩꯕ꯭ꯔꯥ
ꯎꯠꯇ ꯝꯐꯥꯎꯗ ꯂꯩꯕꯅꯤ
ꯑꯣ ꯑꯣ ꯎꯝ ꯌꯨꯝ ꯆꯠ
ꯌ ꯌ ꯅꯥꯛꯄꯅꯤꯗ ꯑꯗꯨ ꯑꯣꯏꯔꯁꯨ ꯈꯨꯟꯗꯤ ꯂꯩꯇꯦꯅ ꯑꯗꯨꯗꯨꯗꯤ ꯑꯩ ꯕꯦꯂꯤꯗꯗꯤ
ꯑꯣ
ꯚꯦꯂꯤꯗꯗꯤ ꯔꯦꯟꯗ ꯂꯩꯕꯅꯦꯕ
ꯑꯣ ꯑꯣ ꯑꯣ
ꯑ ꯋꯥꯏ
ꯑꯩꯈꯣꯏꯅ ꯀꯣꯇꯥꯔ ꯂꯩꯕ ꯑꯁꯤꯗ
ꯚꯦꯂꯤ ꯑꯁꯤ ꯆꯞ ꯃꯥꯟꯕ꯭ꯔꯥ ꯑꯩꯈꯣꯏ ꯂꯩꯕ ꯑꯣ
ꯎꯠꯇꯔ ꯂꯩꯦꯕꯤꯁ ꯀꯣꯏ ꯈꯔꯤꯗꯥ
ꯑꯣ
ꯑꯗꯨ ꯆꯤꯡꯗꯅꯗꯤ ꯑꯗꯨꯝ ꯂꯩꯕꯅꯤꯔ ꯁꯤꯗꯗꯤ ꯀꯣꯇꯔ ꯂꯩ ꯑꯗꯨ ꯑꯣꯏꯔꯁꯨ ꯑꯩꯈꯣꯏ ꯍꯣꯂꯤꯗꯦ ꯂꯩꯕ ꯀꯥꯟꯗ ꯂꯥꯛꯑꯦ ꯑꯗꯨꯝ ꯇꯧꯧꯕꯅꯤ ꯑꯩꯒꯤ ꯎꯝ ꯕ꯭ꯔꯥꯗꯔ ꯑꯩꯈꯣꯏꯗꯤ ꯑꯗꯨꯝ ꯂꯩꯌꯦ ꯕ꯭ꯔꯗꯔꯒꯤ ꯐꯦꯃꯤꯂꯤꯗꯤꯀꯣ
ꯑꯣ ꯑ ꯆꯤꯡꯒꯤ ꯃꯤ ꯑꯣꯏꯕꯒꯤ ꯕꯦꯂꯤꯗꯨꯗꯤ ꯂꯩꯕ ꯅꯨꯡꯉꯥꯏꯇꯅ ꯑꯩꯈꯣꯏꯗꯤ ꯁꯥꯕꯁꯨ ꯀꯣꯟꯇ꯭ꯔꯣꯜ ꯇ
ꯎꯝ ꯁꯥꯕꯅꯤ
ꯑꯩꯈꯣꯏꯗꯤ ꯆꯤꯡꯗ ꯂꯩꯕꯒꯤ ꯀꯦꯁ ꯆꯤꯡ ꯀꯥꯕꯒꯨꯝꯕ ꯗꯔꯀꯥꯔ ꯑꯣꯏꯗꯦꯕ ꯆꯤꯡꯗ ꯂꯩꯕꯒꯤꯀꯣ
ꯑꯩꯩꯁ ꯍꯧꯖꯤꯛꯀꯥꯟ ꯌꯥꯝ ꯁꯥꯕ ꯁꯤꯗ
ꯑꯅꯤ
ꯑꯣ ꯅꯪꯀꯣ
ꯑꯥ
ꯑꯣ ꯑꯣ ꯅꯪꯗꯤ ꯂꯥꯏꯔꯤꯛ ꯇꯝꯂꯤꯕ꯭ꯔꯥ
ꯍꯣꯏ ꯍꯣꯏ ꯇꯥꯝꯕꯅꯤ
ꯑ ꯑꯣ
ꯂꯥꯏꯔꯤꯛ ꯇꯝꯗ꯭ꯔꯗꯤ ꯌꯥꯗꯦ ꯍꯧꯖꯤꯛꯀꯥꯟꯗꯤ ꯇꯝꯅꯤꯡꯗ꯭ꯔꯁꯨ ꯎꯄꯥꯏ ꯂꯩꯇ꯭ꯔꯦꯅ ꯅꯠꯇ꯭ꯔꯣ
ꯃꯥꯅꯦ ꯃꯥꯅꯦ
ꯅꯪꯗꯤ ꯂꯣꯏꯔꯕ꯭ꯔꯣ ꯂꯥꯏꯔꯤꯛ ꯇꯝꯕꯗꯤ
ꯑꯩꯗꯤ ꯃꯥꯁꯇꯔ ꯂꯣꯏꯈ꯭ꯔꯦ
ꯑꯣ